ꯑꯣ ꯇꯥꯔꯦ ꯇꯥꯔ
ꯀꯩꯒꯤꯅꯣ ꯈꯪꯒꯤ
ꯑꯗꯨꯅꯦ ꯑꯩꯉꯣꯟꯗ ꯑꯗꯨ ꯑꯗꯨꯝ ꯊꯣꯛꯂꯛꯑꯦ ꯑꯗꯨ ꯑꯩ ꯈꯪꯗ꯭ꯔꯦ
ꯅꯪ ꯑꯃ ꯑꯩꯈꯣꯏ ꯂꯩꯀꯥꯏꯒꯤ ꯕꯣꯜ ꯁꯥꯟꯅꯕ ꯃꯇꯩ ꯃꯅꯥꯎꯒꯤꯗꯣ ꯎꯔꯕ ꯀꯩ ꯍꯥꯏꯕꯅꫭ ꯌꯥꯝ ꯗꯩ ꯅꯩꯗ꯭ꯔꯣ
ꯌꯥꯝ ꯅꯨꯡꯁꯤꯅꯕ ꯃꯥꯜꯂꯦꯀꯣ ꯃꯣꯏꯗꯣ
ꯑꯦ ꯑꯠꯃꯨꯏꯗꫭ ꯆꯍꯤ ꯑꯃ ꯐꯥ ꯂꯩꯔꯃꯤ ꯀꯩꯅꯣ ꯃꯃꯥꯡꯒꯤꯁꯨ ꯌꯥꯎꯂꯦꯔꯃꯦꯍꯥꯏꯕ
ꯃꯃꯥꯡꯒꯤ ꯃꯃꯥꯡꯒꯤ
ꯃꯃꯥꯡ ꯆꯍꯤꯒꯤ ꯃꯃꯥꯡ ꯆꯍꯤꯒꯤ
ꯑꯩꯗꯤ ꯉ ꯉꯛꯄꯨ ꯉꯛꯎꯔꯦ ꯃꯃꯥꯡ ꯆꯍꯤꯒꯤ ꯊꯥꯒꯠꯂꯛꯏꯗꯨꯗꯤ
ꯑꯣ ꯑꯣ ꯎꯔꯦ ꯎꯔꯦ
ꯎꯝ ꯑꯗꯨ ꯊꯥꯒꯠꯂꯛꯄꯅꯦ ꯍꯥꯏꯕ ꯃꯤꯠ ꯌꯥꯝ ꯅꯥꯅꯗ‌ꯔꫭ
ꯅꯩꯈꯥꯏꯔꯤꯅꯦ
ꯑꯗꯨꯅꯤ ꯍꯥꯏꯗꯤ ꯑꯗꯨꯗꯒꯤ ꯉꯔꯥꯡꯒꯤꯒ ꯃꯌꯥꯝ ꯗꯨꯀꯥꯟ ꯐꯝꯕꯗꯨꯗ ꯃꯕꯥꯅꯤ ꯆꯠꯂꯨꯕ ꯃꯥꯜꯂꯦ
ꯑ ꯑꯁꯤꯁꯦ ꯑꯩꯁꯨ ꯌꯥꯝ ꯆꯠꯅꯤꯡꯉꯦ ꯁꯤꯁꯦ
ꯁꯤ ꯀꯥꯏ ꯇꯧꯒꯦ
ꯑꯩꯈꯣꯏꯒꯤ ꯑꯁꯤꯒꯤꯗꯣ ꯃꯉꯥ
ꯎꯝ
ꯇꯃꯤꯂꯩꯕꯗꯨꯗ
ꯎꯝ ꯌꯥꯝ ꯂꯥꯞꯄꯗꯤ ꯅꯠꯇꯦꯀꯣ
ꯊꯥꯞꯇꯤꯌꯦ ꯏꯅꯛ ꯅꯛꯏ
ꯎꯝ ꯃꯦꯟꯐꯤꯠꯀꯤꯁꯨ ꯍꯧꯖꯤꯛ ꯀꯟꯅ ꯇꯧꯔꯤꯕ ꯃꯥꯜꯂꯦ
ꯑꯁ ꯑꯩ ꯌꯨꯝꯗꯨꯕꯨ ꯆꯠꯇꯧ ꯃꯥꯟꯗꯦ ꯑꯃꯥꯃꯨꯛ ꯇꯧꯁꯜꯂꯛ‌ ꯑꯃꯥꯃꯨꯛ ꯇꯧꯁꯜꯂꯛ‌ ꯑꯗꯨꯝ ꯁꯤꯗ ꯑꯗꯨꯝ ꯂꯩꯗꯧ ꯃꯥꯜꯂꯦ
ꯍꯣꯏ ꯏꯕꯦꯝꯃꯥ ꯁꯤꯗ ꯂꯩꯔꯒ ꯍꯦꯟ ꯋꯥꯥꯏ ꯁꯪꯗ꯭ꯔꫭ ꯑꯗꯗꯤ ꯌꯥꯝ ꯂꯥꯡꯉꯅꯤ
ꯉꯁꯤꯁꯦ ꯆꯠꯅꯤꯡꯉꯦꯕ ꯑꯃꯨꯛꯀ
ꯎꯝ ꯅꯪ ꯆꯧꯔꯕꯣ
ꯍꯣꯏ ꯆꯠ ꯑꯩ ꯆꯠꯇ꯭ꯔꯤ ꯑꯩꯈꯣꯏꯒꯤ ꯑꯃ ꯇꯤꯟꯅꯕ ꯑꯅꯣꯏꯕꯤꯗꯣ ꯄꯩꯁꯥ ꯄꯥꯏꯕꯤꯗꯣ
ꯎꯝ
ꯃꫭꯏ ꯆꯠꯂꯨꯔꯦ
ꯎꯝ ꯃꯥꯗꯤ ꯃꯥꯅ ꯆꯠꯇꯕ ꯂꯩꯇ꯭ꯔꯤ
ꯏꯁ ꯄꫭꯠ‌ꯃꯌꯥꯝ ꯂꯩ ꯃꯥꯗꫭ
ꯎꯁ ꯑꯩꯗꯤ ꯆꯠꯅꯤꯡꯉꯦ ꯄꯩꯁꯥꯁꯨ ꯄꯩꯁꯥꯅꯦ ꯃꯔꯨ ꯑꯣꯏꯁꯦ
ꯄꯩꯁꯥ ꯂꯩꯇꯦ ꯑꯩ ꯉꯔꯥꯡꯎ ꯐꯨꯔꯤꯠ ꯑꯃ
ꯎꯁ ꯑꯩꯗꯤ ꯃꯥꯏꯗ ꯇꯩꯅꯕ ꯅꯨꯡꯁꯥ ꯉꯥꯛꯊꯣꯛꯅꯕꯗꯨꯐꯥꯎ ꯂꯣꯏꯗꯅ ꯍꯧꯖꯤꯛ ꯇꯩꯗ꯭ꯔꯦ
ꯑꯩ ꯏꯁꯥꯒꯤ ꯇꯩꯅꯕ ꯑꯩ ꯈꯔ ꯍꯣꯡꯕ ꯂꯩꯈꯤꯗꯅ ꯑꯁꯤꯒꯤ ꯌꯥꯝ ꯍꫭꯡꯅ ꯌꯣꯟꯕꯝ
ꯀꯥꯏꯗ ꯌꯣꯟꯒꯦ
ꯀꯧꯅꫭꯗꫭ ꯏꯁꯃꯥꯔꯠ ꯇꫭ
ꯎꯝ ꯀꯩꯅꯣ ꯅꯪ ꯂꯩꯗꯣꯏꯁꯤꯅ
ꯏꯁꯥ ꯇꯩꯅꯕ
ꯂꯩ ꯎꯔꯦ ꯑꯩ ꯏꯃꯥꯟꯕꯤ ꯃꯅꯥꯛꯇ ꯆꯠꯀꯦ ꯇꯧꯅꯤꯗꯣ ꯍꯒ ꯑꯩꯒ ꯂꯩꯃꯤꯟꯅꯕ ꯅꯨꯄꯤꯗꯣ ꯑꯗꯨꯗ ꯑꯋꯥꯡꯕꯤꯗꯣ
ꯎꯝ
ꯋꯥꯏ ꯐꯥꯏ ꯌꯥꯗꯕ꯭ꯔꯥ
ꯀꯩꯅꯣ ꯀꯩꯝꯇꯧꯗꯤꯌꯦ
ꯑꯁ ꯑꯗꯨꯗꯤ ꯃꯥꯗꯨ ꯀꯩꯅꯣ ꯇꯧꯗꯦ ꯈꯣꯠꯇꯦ ꯀꯥꯏ ꯍꯥꯏ
ꯀꯩ ꯇꯧ
ꯔꯨꯍꯥꯏꯇꯦꯅ ꯍꯥꯏꯔꯛꯄꯅꯦꯕ
ꯑꯩꯁꯨꯪꯗꯛꯑ ꯑꯗꯨ ꯁꯤꯖꯟꯅꯝꯃꯦ ꯑꯩꯗꯤ ꯏꯁꯥꯒꯤ ꯁꯤꯖꯟꯅ
ꯎꯝ
ꯑꯦ ꯃꯣꯏ ꯉꯥꯏꯍꯥꯟ ꯂꯨꯍꯣꯡꯕꯁꯤꯁꯨ ꯄꯨꯟꯅ ꯆꯠꯂꯨꯏ ꯃꯥꯜꯂꯦ ꯅꯨꯄꯥꯁꯤꯁꯨ ꯊꯥꯒꯠꯂꯝꯃꯦ
ꯀꯔꯝꯕ ꯂꯣꯡꯕꯅꯣ ꯑꯣ ꯑꯃꯈꯛ ꯃꯥꯅ ꯑꯃ ꯊꯥꯒꯛꯄꯗꯣ
ꯑꯣ ꯑꯥ
ꯆꯠꯄ ꯃꯥꯜꯂꯦ ꯀꯩꯅꯣ ꯇꯧꯋꯦ ꯅꯨꯄꯤꯗꯨꯁꯨ ꯅꯨꯄꯥꯗꯨꯁꯨ ꯁꯛꯍꯧꯕꯅꯦ ꯀꯩꯅꯣꯒꯤ ꯑꯃ ꯑꯆꯧꯕ ꯃꯤꯒꯤ ꯁꯦꯠꯂꯒ
ꯑꯗꯨ ꯑꯗꯨꯅꯦ ꯀꯅꯥꯒꯤꯔꯣꯕꯅꯣꯗꯤ ꯈꯪꯗꯦꯅꯣ
ꯍꯁꯨ ꯈꯥꯡꯉꯁꯤ ꯍ ꯎ ꯎꯝ ꯑꯁ ꯃꯌꯥꯝꯅ ꯑꯗꯒꯤ ꯅꯨꯄꯥ ꯂꯥꯏꯔꯕꯗꯣ ꯑꯗꯨꯗꯒꯤ ꯑꯆꯥꯄꯣꯠꯆꯥꯥꯔꯤ ꯀꯥꯟꯗꯁꯨ ꯊꯦꯡꯅꯩꯌꯦ ꯍꯧꯖꯤꯛꯀꯤ ꯅꯨꯄꯤ ꯑꯅꯧꯕꯁꯤꯒ
ꯃꯥꯏꯗꯕ ꯎ
ꯎ ꯑꯗꯨꯝ ꯃꯌꯥꯝꯅ ꯎ ꯀꯩꯅꯣ ꯇꯧꯗꯅ ꯃꯅꯥꯎꯄꯤ ꯑꯣꯏꯕ ꯟꯕꯨꯗꯤ ꯅꯠꯇꯗꯤ ꯐꯨꯔꯝꯗꯧꯅꯦ
ꯃꯍꯨꯠ ꯃꯖꯝ ꯑꯃ
ꯎ
ꯃꯣꯏꯒꯗꯕꯅꯤꯗꯅꯀꯣ
ꯎꯝ ꯑꯗꯨꯝ ꯃꯌꯥꯝꯅ ꯃꯥꯒꯤ ꯂꯅꯥ ꯊꯧꯔꯝ ꯃꯌꯥꯝ ꯄꯥꯡꯊꯣꯛꯍꯧꯔꯦ
ꯀꯟ ꯆꯁ
ꯊꯥꯒꯠꯂꯛꯏꯅꯦꯅꯤꯀꯣ ꯑꯩꯈꯣꯏ ꯃꯌꯥꯝ ꯃꯤ ꯅꯝꯂꯒ ꯅꯣꯔꯣꯛꯀꯤ ꯀꯣꯝꯗ ꯆꯠꯈ꯭ꯔꯔꯤ
ꯉꯔꯦ
ꯇꯥꯡ ꯃꯉꯥꯗ ꯀꯣꯛꯊꯣꯛꯀꯅꯤ ꯃꯥꯒꯤ ꯄꯥ
ꯕ ꯄꯨꯕꯒꯤ ꯀꯩꯅꯣ ꯃꯌꯥꯝꯁꯤꯅ ꯈꯜꯂ ꯑꯩꯒꯤ ꯀꯩꯅꯣꯁꯦ
ꯑꯦ ꯃꯥꯗꯣ ꯃꯌꯥꯝꯅꯁꯨ ꯑꯗꯨꯝ ꯃꯥꯏ ꯅꯨꯄꯤꯗꯨꯒꯤ ꯈꯜꯂꯒꯁꯨ ꯃꯌꯥꯝ ꯅꯨꯡꯁꯤꯕꯤꯕꯅꯦ ꯍꯥꯏꯕ
ꯃꯥꯅꯦ ꯃꯕꯥꯒꯤ ꯂꯧꯕꯤꯒꯤꯗꯨ ꯁꯤꯅꯦꯅꯦ ꯃꯥ ꯅꯨꯄꯤ ꯑꯇꯣꯞꯄ ꯂꯧꯕꯗ ꯗꯤ ꯅꯨꯡꯁꯤꯕꯝ ꯐꯖꯕꯝ ꯂꯩ
ꯍꯣꯏ ꯃꯥꯏ ꯅꯨꯄꯤꯗꯣ ꯆꯃꯟꯕꯒꯤꯅꯦ ꯍꯥꯏꯕ ꯃꯌꯥꯝ ꯍꯥꯏ ꯔꯣꯅꯥꯜꯗꯣ ꯃꯦꯁꯤꯒꯤ ꯃꯔꯩꯗ ꯈꯠꯅ ꯆꯩꯅꯔꯨꯔꯕ ꯑꯩꯈꯣꯏ ꯃꯌꯥꯝꯁꯦ ꯁꯦꯀꯦꯟ ꯍꯦꯟ ꯕꯔꯅꯥ ꯊꯧꯕ ꯑꯃꯅ ꯂꯣꯏ ꯄꯨꯜꯍꯜꯂꯤ
ꯏꯃꯥꯟꯅꯕꯤ ꯆꯠꯂꯤꯅꯦ
ꯍꯥꯥ
ꯑꯥꯗ ꯂꯩꯕꯣꯏ ꯏꯃꯥꯟꯅꯕꯤꯁꯤ
ꯎꯝ
ꯑ ꯆꯠꯦ
ꯃꯈꯥꯗ ꯂꯩꯕ ꯍꯥꯏꯗꯤ
ꯔꯗ
ꯑꯣ ꯎꯝ ꯆꯠꯄꯅꯦꯕꯦꯝꯃ ꯉꯔꯥꯡꯗꯁꯨ ꯆꯠꯈꯤꯕꯅꯦ
ꯃ ꯆꯠꯄꯤꯗ ꯍꯋꯥ ꯏꯅꯤ ꯑꯣꯔꯦꯗꯤ
ꯎꯝ ꯑꯩꯈꯣꯏ ꯑꯃ ꯑꯅꯣꯏꯕ ꯏꯃꯥꯟꯕꯤꯗꯨꯗꯤ ꯃꯥꯗꯤ ꯃꯔꯤꯈꯛꯇ ꯉꯥꯏꯔꯦ ꯃꯥ ꯀꯟꯅ ꯍꯔꯥꯎꯔꯤ ꯍꯧꯖꯤꯛ
ꯀ ꯑꯁꯣꯗ ꯃꯅ ꯍꯥꯏꯁ
ꯂꯣꯏꯅ ꯂꯣꯏꯗꯧꯕ ꯃꯁꯤ
ꯕ꯭ꯂꯥꯎꯁ ꯑꯇꯪ ꯂꯩꯅꯤꯡꯉꯦꯕ ꯑꯃ ꯆꯅꯤ
ꯑꯦ ꯕ꯭ꯂꯥꯎꯁꯇꯤ ꯂꯥꯏ ꯇꯨꯍꯜꯂꯣ ꯀꯩꯅꯣ
ꯇꯨꯕꯗ ꯌꯥꯝ ꯇꯥꯡꯏꯤꯅꯦ ꯆꯍꯨꯝ ꯌꯥꯡꯈꯩ ꯄꯤꯔꯒ ꯑꯃ ꯂꯩ ꯐꯤ ꯂꯩꯕꯗ ꯆꯍꯨꯝ ꯌꯥꯡꯈꯩ ꯀꯨ ꯑꯇꯣꯕꯅ ꯑꯃꯨꯛ ꯆꯅꯤ ꯆꯥꯝꯃꯉꯥ
ꯑꯗꯣ ꯃꯑꯣꯡ ꯐꯖꯔꯛꯄꯗꯤ ꯏꯁꯥꯅ ꯍꯥꯏꯖꯔꯒ ꯏꯁꯥ ꯏꯁꯥ ꯃꯑꯣꯡꯗ ꯇꯨꯒꯅ ꯑꯗꯨ ꯍꯦꯜꯂꯦ ꯍꯥꯏꯕ ꯐꯖꯕ
ꯑꯣ
ꯑꯩꯈꯣꯏ ꯁꯤꯗꯩꯁꯤꯗꯅꯦ ꯌꯥꯝ ꯑꯉꯥꯡ ꯑꯃ ꯂꯩ ꯃꯥꯗꯣ ꯐꯖꯅ ꯃꯑꯣꯡ ꯄꯨꯛ ꯅꯣꯏꯔꯁꯨ ꯅꯣꯏꯗꯕꯤ ꯃꯥꯟꯕꯒꯤ ꯃꯤ ꯃꯤꯒꯤ ꯃꯑꯣꯡꯗ ꯇꯨꯕꯗꯣ ꯌꯥꯝ ꯍꯩ ꯍꯥꯏꯕ ꯎ
ꯑꯁ ꯃꯣꯏ ꯉꯥꯛꯇ ꯉꯥꯏꯔꯤꯍꯦ ꯉꯥꯏꯔꯕ ꯉꯥꯛꯇ
ꯃꯣꯏꯉꯥꯛꯇ ꯉꯥꯏ ꯍꯧꯔꯕꯅꯤꯝ ꯃꯌꯥꯝꯅ
ꯍꯧꯖꯤꯛꯇꯤ ꯄꯩꯁꯥ ꯄꯥꯏꯕ ꯑꯩꯈꯣꯏ ꯑꯃꯨꯛ ꯄꯥꯝꯃꯝꯃꯅꯤꯅꯦ
ꯍꯣꯏꯗꯦ ꯐ ꯐꯠꯇꯕꯁꯅꯤ ꯐꯕ ꯐꯠꯇꯕ ꯆꯞ ꯃꯥꯟꯅꯩ ꯄꯩꯁꯥ ꯄꯥꯏꯕ ꯑꯣꯏꯅ ꯇꯧꯕꯒꯣꯟ ꯐꯥꯔꯦ
ꯄ ꯃꯒꯅ ꯆꯨꯄꯥꯟꯗ꯭ꯔꯦ ꯐ ꯇꯒꯅꯤ
ꯇꯜꯂꯦ
ꯃꯅꯤꯒꯦꯟ ꯍꯥꯏꯗꯤ ꯀꯁꯨꯝ ꯇꯧ ꯂꯩ
ꯍ ꯑꯦ ꯄꯩꯁꯥ ꯍꯄꯩꯗ ꯃꯣꯏ ꯄꯩꯁꯥ ꯈꯤꯇꯪ ꯄꯩꯔꯛꯑꯗꯤ ꯑꯗꯨꯝ ꯀꯩꯅꯣ ꯇꯧꯏ ꯀꯅꯤ ꯑꯗꯨꯝ ꯍꯣꯡꯒꯠꯂꯛꯑꯅꯤ ꯑꯍꯦꯟꯕ ꯑꯃ ꯐꯝꯑꯅꯤ ꯏꯆꯤ ꯊꯕꯤ ꯅꯨꯄꯤ ꯈꯔ
ꯀ ꯄꯨꯕꯨꯖꯅꯤꯡꯉ ꯀꯣꯏ ꯄꯨꯁꯤꯅꯤꯡ
ꯅꯪ ꯄꯥꯏ ꯆꯠꯅꯤꯡꯕꯗ ꯀꯩ ꯀꯔꯤ ꯌꯦꯡꯒꯦ ꯍꯥꯏꯅꯣ ꯀꯔꯤ ꯀꯔꯤ ꯐꯤꯂꯝ ꯌꯦꯡꯅꯤꯡꯒꯦꯅꯣ
ꯀ꯭ꯂ ꯁꯤꯁꯝ ꯅꯤꯡꯉ
ꯑꯗꯨꯁꯨ ꯑꯗꯨꯝ ꯌꯦꯡ ꯌꯦ ꯅꯨꯡꯉꯥꯏ ꯁꯅ ꯑꯁ ꯅꯨꯡꯁꯤꯠ ꯌꯥꯝ ꯂꯥꯛꯑꯦ ꯏꯪꯉꯦ
ꯑꯩ ꯋꯥꯔꯤ ꯀꯅ ꯇꯥꯔꯤꯁꯦ
ꯀꯔꯝꯕ ꯋꯥꯔꯤ
ꯍ
ꯑꯁ ꯑꯩꯅ ꯈꯪꯉꯕ ꯑ ꯇꯥꯈ꯭ꯔꯕꯨꯗꯤ ꯑꯦꯗꯤꯛ ꯆꯨꯕꯅꯤ
ꯁꯤꯗꯤꯅꯦꯕ ꯍꯥꯏꯔꯒꯁꯦ ꯈꯪꯉꯦ ꯋꯥꯔꯤ ꯇꯨꯝꯃꯤ ꯅꯤꯡꯖꯁꯦ ꯋꯥ ꯍꯤ ꯇ ꯇꯥꯔꯅꯤ ꯋꯥꯈꯜꯗꯗꯤ ꯄꯣꯊꯁꯤꯀꯣ ꯇꯨꯝꯗꯤ ꯇꯨꯝꯖꯗꯕ ꯇꯥꯅꯦ ꯆꯁꯨꯨꯄꯣꯠ ꯆꯠꯄꯁꯤꯗꯅꯦ ꯇꯥꯃꯣꯗꯅꯅꯦ ꯏꯁꯩ ꯊꯥꯔꯣ ꯍꯥꯏꯔꯒ ꯑꯩꯅ ꯋꯥꯔꯤꯁꯦ ꯍ ꯀꯔꯤ
ꯇꯧꯔꯦ ꯒꯥꯔꯤ ꯃꯅꯨꯡ ꯋꯥꯔꯤꯔꯤ ꯁꯤꯗ ꯇꯥꯔ ꯆꯥꯎꯥꯎ ꯁꯥꯎꯁꯦ
ꯑꯦꯗꯤꯛ ꯆꯨꯕꯅꯤ ꯃꯔꯛ ꯑꯃ ꯀꯩ ꯍꯥꯏꯒꯦ ꯂꯥꯟ ꯃꯅꯨꯡꯗ ꯋꯥꯔꯤ ꯇꯥꯕꯁꯦ ꯀꯩꯅꯣ
ꯑꯩ ꯋꯥꯔꯤ ꯑꯅꯤꯈꯛ ꯇꯥꯗꯉꯥꯏꯌꯦ ꯄꯨꯟꯁꯤꯁꯤ ꯃꯃꯤꯒ ꯌꯦ ꯁꯤꯁꯤꯒ
ꯇꯥꯔꯝꯃꯦ
ꯑꯗꯨꯕꯨꯗꯤ ꯑꯩꯅ ꯉꯥꯎꯕꯗ ꯅꯨꯄꯥꯗꯣ ꯉꯥꯎꯗ꯭ꯔꯗꯤ ꯊꯥꯔꯣꯏ ꯃꯥꯅ ꯍꯦꯛ ꯗꯤ ꯑꯦꯠꯇ ꯇꯅꯤꯡꯉꯛꯄ
ꯑꯗꯨ ꯀꯩꯅꯣ ꯇꯧꯕꯅꯤ ꯇꯥꯕꯁꯦ ꯑꯃꯨꯛꯐꯨꯛ ꯇꯞꯄꯛꯑꯗꯤ ꯁꯥꯎꯅꯤꯡꯉꯛꯄ ꯌꯥꯎꯔꯛꯑꯦ ꯉꯥꯏ ꯉꯝꯃꯛꯇꯕ
ꯑꯗꯨꯅ ꯋꯥꯔꯤꯁꯦ ꯑꯩꯗꯤ ꯂꯣꯏꯅ ꯂꯣꯏꯔꯒ ꯊꯣꯛꯄ ꯑꯗꯨ ꯑꯗꯨꯒ ꯍꯥꯏꯗꯤ ꯃꯥꯅ ꯀꯨꯝꯃꯤ ꯈꯪꯕꯒꯤ ꯋꯥꯈꯜꯁꯤꯗ ꯃꯥꯏ ꯃꯁꯛꯇꯨꯔ ꯁꯥꯟꯅꯔꯦ ꯇ ꯍꯔꯤꯅꯦ ꯃꯥ ꯂꯩꯉꯥꯡ
ꯑꯇꯩꯗꯁꯨ ꯅꯪ ꯑꯗꯨ ꯁꯥꯒꯠꯂꯤꯔ